ꯍꯂꯣ ꯇꯥꯔꯦ ꯇꯥꯔꯦ
ꯇꯦ
ꯑ ꯅꯅ ꯀꯣ ꯑꯗꯨꯝ ꯇꯧꯔꯛꯑꯦ ꯍꯥ
ꯅꯨꯡꯉꯥꯏꯔꯤꯕꯣ
ꯑꯥꯎ ꯅꯨꯡꯉꯥꯏꯔꯤꯌꯦ ꯅꯪꯗꯤ
ꯅꯨꯡꯉꯥꯏꯖꯦ ꯑꯦ
ꯅꯤꯡꯁꯥꯡ ꯉꯝꯗ꯭ꯔꯕꯣ
ꯅꯃꯦ
ꯎꯝ
ꯏꯁꯥ ꯂꯩꯇꯕꯒꯤ ꯅꯨꯡꯉꯥꯏꯇꯕꯅꯤꯗ
ꯍ
ꯏꯁꯥ ꯂꯩꯇꯕꯒꯤ ꯆꯥꯅꯤꯡꯕ ꯆꯥꯕ ꯁꯦꯠꯄ ꯅꯤꯡꯕ ꯁꯦꯠꯄ ꯐꯪꯗ꯭ꯔꯦ ꯍꯥꯏꯕ
ꯑꯣ ꯅꯗ ꯑꯗꯨ ꯃꯥꯥꯏ ꯍꯦꯒꯂꯗ
ꯑꯅꯤꯡꯉꯥꯏ ꯂꯩ ꯏꯇꯦ ꯅꯪꯦ
ꯅꯁꯨ ꯎ ꯋꯥ ꯍꯥꯏꯣ ꯅ ꯆꯨ ꯋꯥꯉꯖꯒ ꯎꯝ
ꯌꯦꯖ ꯇꯥꯔꯒꯦ ꯑꯩꯗꯤ ꯑꯗꯨꯝ ꯍꯪꯒꯅꯤ
ꯑꯁ ꯀꯥꯎꯥꯎꯋꯦ
ꯀꯩꯒꯤ ꯀꯥꯕ
ꯎꯁꯣꯏ
ꯑꯥ ꯑꯣ ꯅꯪ ꯉꯁꯥꯏ ꯑꯌꯨꯛꯇꯅꯤꯀꯣ ꯑ ꯎꯁꯥꯏ ꯆꯥꯏ ꯍꯥꯏꯕ꯭ꯔꯥ ꯉꯔꯥꯡ ꯅꯨꯡꯗꯥꯡꯗꯥ ꯍꯥꯏꯕꯗꯨꯣ ꯀꯥ ꯌꯥꯋꯅꯤ
ꯨꯔꯥꯟ ꯍꯗꯥ ꯑꯗꯤ ꯁꯥꯗꯦ ꯐꯨꯠꯅꯤ
ꯑꯗꯨꯉ ꯑꯃ ꯆꯥꯕ
ꯏꯁꯤꯡ ꯉꯔꯥꯡ ꯅꯨꯡꯗꯥꯡꯐꯨꯠꯄꯤꯕꯗ ꯉꯁꯤ ꯑꯃꯨꯛ ꯆꯥꯕ
ꯎꯝ ꯇꯥꯏꯕ ꯔꯣꯏꯁ ꯀ ꯆꯒ
ꯍꯥꯥ
ꯎꯝ ꯀꯩꯁꯃꯗꯦꯗ
ꯔꯣꯌꯣꯌꯁ ꯀꯤꯟ ꯇꯥꯏꯌꯦ
ꯑꯣ ꯉꯁꯤ ꯈꯛꯇꯅꯤꯀꯣ ꯇꯥꯕ ꯍꯥꯏꯗꯤ ꯑꯩꯈꯣꯏꯗꯤ ꯑꯩꯈꯣꯏꯗꯤ ꯑꯩꯈꯣꯏꯗꯤ ꯑꯂꯨꯁ ꯀꯦꯝ ꯆꯥꯏꯌꯦ
ꯎꯝ
ꯑꯣ ꯏꯗꯕꯒ
ꯑꯁ ꯉꯔꯥꯡ ꯅꯨꯡꯗꯥꯡꯁꯨ ꯃꯌꯦꯛ ꯎꯣꯇꯤ ꯆꯥꯏ ꯑꯃꯨꯛ ꯑꯁ ꯍꯥꯎꯕꯅ ꯍꯥꯎꯋ ꯑꯗꯨ
ꯃꯥꯏꯔꯤꯦꯟ ꯄꯨꯠꯇꯤ
ꯎꯝ ꯍꯔꯦꯅ ꯑꯃ ꯃ ꯃꯣꯔꯣꯛ ꯍꯦꯟꯖꯥꯡ ꯆꯥꯒꯗꯧꯕ ꯍꯣꯔꯦꯟꯅ
ꯍ ꯍꯥꯎ ꯍꯥꯎꯕ ꯊꯝꯕꯤ ꯏ ꯍꯥꯏꯕꯨ
ꯑꯩꯅ ꯊꯣꯡꯕꯅꯤꯗ ꯃꯣꯏ ꯊꯣꯡꯗ꯭ꯔꯩꯗ ꯍꯧꯖꯤꯛ ꯀꯥꯟꯗꯤ
ꯈꯣꯡꯉꯨ ꯉꯥꯛꯇ ꯎꯇꯤꯁꯤ ꯑꯦ ꯑꯥꯂꯨꯁ ꯀꯦꯝ ꯊꯣꯡꯕꯗꯒꯤ ꯑꯦꯁ ꯌꯥꯝ ꯍꯥꯎꯋꯦ ꯑꯃꯨꯛꯀ ꯊꯣꯡꯉ ꯑꯃꯨꯛꯀ ꯊꯣꯡꯉꯦ ꯍꯥꯏꯕ ꯑꯩꯗ ꯇꯟꯕꯀꯣ
ꯁꯤ ꯑꯣꯏꯔꯝꯅꯤ
ꯎꯝ ꯅꯪꯁꯦ ꯉꯁꯤ ꯋꯥ ꯌꯥꯝ ꯉꯥꯡꯅꯤꯡꯗꯕ ꯑꯃ
ꯅꯪꯗꯤ ꯑꯣꯏꯔꯝꯅꯤ ꯉꯥꯡꯉꯤꯁꯤꯗꯤ
ꯑꯁꯤ ꯈꯤꯇꯪ ꯈꯤꯇꯪ ꯉꯥꯡꯉꯒ ꯌꯥꯝ ꯌꯥꯝ ꯉꯥꯡꯉꯣ
ꯌꯥꯝ ꯌꯥꯝ ꯉꯥꯡꯅꯤꯉꯥꯏꯗꯨ ꯂꯩꯇ꯭ꯔꯦ ꯍꯥꯏꯕ ꯎ ꯉꯥꯡ ꯉꯁꯤꯗꯤꯦ
ꯍꯥꯥ
ꯉꯥꯡꯉꯤ ꯁꯤꯗꯤ ꯑꯩꯗꯤ ꯉꯁꯤꯁꯦ ꯁꯇꯔꯗꯦꯔ ꯈꯟꯕꯅꯦ ꯉꯔꯥꯡ ꯅꯨꯡꯗꯥꯡ ꯊꯦꯡꯉꯦ ꯇꯨꯝꯕꯒꯤ ꯑꯁ
ꯎꯝ
ꯕꯔꯣ ꯍꯦꯟꯈ꯭ꯔꯗꯤ
ꯑ ꯍꯥꯏꯔꯣ ꯕ꯭ꯔꯣ ꯍꯦꯟꯈ꯭ꯔꯗꯤ ꯀꯩꯗꯧꯔꯦ
ꯗꯦꯗꯣ ꯑꯃꯨꯛ ꯇꯣꯉꯥꯟꯈꯩꯗꯅꯝ ꯑꯣ ꯑꯩꯗꯤ ꯅꯍꯥꯟ ꯁꯇꯔꯗꯦ ꯑꯦ ꯐ꯭ꯔꯥꯏꯗꯦ ꯑꯃꯨꯛ ꯐꯣꯟꯗ ꯀꯩꯅꯣ ꯊꯣꯛꯄꯗꯣ ꯑꯩꯗꯤ ꯃꯁꯤ ꯁꯇꯔꯗꯦꯅꯦ ꯈꯜꯂꯤꯅꯤꯅꯦ
ꯑꯩꯁꯨ ꯉꯔꯥꯡ ꯅꯨꯡꯗꯥꯡ ꯇꯨꯝꯗ꯭ꯔꯦꯗ
ꯑꯁ ꯊꯦꯡꯅꯗꯕꯃꯦ ꯉꯔꯥꯡ ꯅꯨꯅꯨꯡꯅꯥ ꯑꯁ ꯑꯍꯣꯡ ꯇꯥꯔꯕꯝꯅꯤ ꯑꯩ ꯌꯨꯝꯗꯣ
ꯇꯨꯝꯃꯦ ꯑꯩꯁꯨ ꯇꯨꯝꯕ ꯌꯥꯗꯕ
ꯄꯣꯅꯤ ꯍ ꯀꯦꯟ ꯀꯦꯟ ꯇꯨꯝꯕꯒꯤ ꯑꯗꯨꯝ ꯍꯩꯅꯕꯤ ꯑꯣꯏꯈ꯭ꯔꯦ ꯑꯩꯁꯨ
ꯀꯥꯟꯗꯤ ꯌꯥꯝ ꯐꯥꯎꯔꯤꯅ
ꯑꯩꯒꯤꯗꯥꯏꯗ ꯐꯥꯎꯔꯤꯕ
ꯀꯁꯨ ꯍꯥꯏꯗꯦꯗ ꯅꯪ ꯅꯪꯗꯤ ꯌꯥꯝ ꯐꯥꯎꯋꯦ ꯍꯥꯏꯕꯒꯨꯝ ꯇꯥꯕ
ꯀꯃꯥꯏ ꯐꯥꯎꯋꯦ
ꯆꯥꯛ ꯌꯦꯟꯖꯥꯡꯒ ꯑꯝꯇ ꯊꯣꯡꯕꯤꯗ꯭ꯔꯦ ꯅꯃꯥꯟꯅꯕꯤ ꯉꯥꯛꯛꯇ ꯊꯣꯡꯉꯦ ꯍꯥꯏꯅꯦ
ꯍꯅꯤꯗꯦ
ꯃꯪꯁꯤꯚꯤꯠ ꯂꯥꯏꯇꯅ
ꯎ
ꯉꯥꯡꯅꯤꯡꯗ꯭ꯔꯁꯨ ꯉꯥꯡꯅꯤꯡꯗ꯭ꯔꯁꯨ ꯄꯉꯥꯡ ꯉꯥꯡꯉꯨ
ꯉꯥꯡꯕꯅꯦ ꯑꯩ ꯑꯗꯨꯝ ꯉꯥꯡꯕꯅꯦ
ꯌꯥꯁꯅ ꯑꯣꯂ ꯀꯣ
ꯍꯥꯥ
ꯎꯝ
ꯌꯥꯁꯅꯥ
ꯉꯉꯥꯡꯁꯤꯅ ꯉꯉꯥꯡꯁꯤꯅ
ꯀꯨꯏ ꯍꯥꯏꯕ꯭ꯔꯣ ꯑꯉꯥꯡ ꯁꯅ ꯍꯥꯏꯕꯒꯤ
ꯑꯅꯧꯕ ꯃꯤꯡ ꯑꯅꯧꯕ ꯃꯤꯡ ꯊꯣꯍꯅꯤ
ꯅꯪꯅ ꯊꯣꯟꯕꯤꯕ
ꯎꯝ
ꯑꯣꯏꯔꯝꯅꯤ ꯑꯣꯏꯔꯝꯅꯤ
ꯉꯁꯤꯗꯤ ꯀꯥꯏ ꯆꯠꯀꯦꯔꯣ
ꯆꯂꯣꯌꯦ ꯅꯣꯏꯗꯤ
ꯑꯩꯈꯣꯏꯁꯨ ꯆꯠꯂꯨꯌꯦ ꯑꯗꯨꯝ ꯂꯩꯒꯅꯤ
ꯊꯕꯥꯛ ꯆ ꯎꯁ
ꯏꯇꯥꯒꯤ ꯊꯕꯛꯅꯣ ꯅꯣꯡ ꯆꯨꯗ꯭ꯔꯗꯤ ꯑꯩ ꯕꯤ ꯂꯩꯇꯦꯕ
ꯑꯁ ꯑꯩꯁꯨ ꯅꯨꯡꯁꯥ ꯁꯥꯕ ꯀꯥꯟꯗ ꯑꯁ ꯆꯠꯄ ꯉꯝꯗꯦ ꯅꯣꯡꯖꯨꯕꯅ ꯈꯔ ꯁꯨꯕ ꯅꯨꯡꯉꯥꯏꯕꯅꯦ
ꯎꯝ ꯗꯤꯒ ꯂ ꯍꯧꯖꯤꯛ ꯁꯨꯕ ꯐꯥꯎ ꯌꯥꯗ꯭ꯔꯦ ꯏꯁꯤꯡ ꯌꯥꯝ ꯏꯁꯤꯡ ꯂꯩꯇꯕꯕꯒꯤ
ꯎꯝ ꯁꯨꯗꯤ ꯁꯧꯒꯔꯜꯅꯥꯣꯏ
ꯑꯣ ꯁꯅꯤ ꯅꯣꯏ ꯅꯣꯏꯗꯤ ꯁꯨꯗ꯭ꯔꯣ
ꯁꯨꯑꯦ ꯅꯣꯏ ꯃꯅꯥꯛꯇꯒꯤ ꯌꯨꯝ ꯕꯤꯜꯗꯤꯡ ꯕꯤꯜꯗꯤꯡ ꯑꯃ ꯂꯩꯌꯦ ꯑꯗꯨꯅ ꯅꯣꯏ ꯃꯅꯥꯛꯇ ꯑꯗꯨ ꯃꯣꯏꯒꯤ ꯁꯨ ꯍꯥꯏꯕꯅꯤ ꯈꯤꯇꯪ ꯈꯔ
ꯑꯗ ꯁꯤꯗ
ꯈꯗꯦꯂ ꯅ ꯅꯠ ꯇꯩ ꯀꯥꯥꯟꯅ ꯅꯠꯇꯦ ꯑꯩꯒꯦꯀꯣꯣꯡꯗ ꯄꯦꯟꯁ ꯊꯦꯠ
ꯐꯖꯅ ꯀꯣꯜ ꯇꯧꯕ ꯌꯥꯗ꯭ꯔꯣ ꯂꯦꯡꯉꯒ ꯀꯣꯠꯃꯒ ꯀꯩꯗꯧꯔꯤꯅꯣ
ꯂꯦꯡꯗ꯭ꯔꯗꯤ ꯂꯦꯡꯗ꯭ꯔꯗꯤ ꯍꯩꯖꯕ
ꯑꯣ ꯌꯦꯡꯒꯗꯕꯅꯤ
ꯈꯥꯡꯔꯥ
ꯆꯔꯨ
ꯑꯗꯨꯒꯣꯏ ꯁꯥꯅꯤꯡꯉꯥꯏ
ꯑꯣ
ꯐꯣꯟ ꯌꯥꯗꯦ ꯑꯩꯒꯤ ꯐꯣꯟ ꯌꯥꯗꯦ ꯀꯦꯃꯦꯔꯥ ꯌꯥꯗ꯭ꯔꯦ ꯑꯩꯒꯤ
ꯎ ꯀꯩꯗꯧꯕꯩꯔꯣ
ꯑ ꯀꯅꯦ ꯌꯥꯔꯦ ꯁꯛꯨꯆꯗꯨꯒꯤꯗꯤꯑꯣꯣ ꯀꯣꯜꯗ꯭ꯔꯦ ꯑ ꯁꯣꯔꯦ ꯃ
ꯎ
ꯅꯪꯗꯤ ꯃꯨꯁꯨ ꯃꯨꯗꯦ ꯃꯝꯁꯨ ꯃꯝꯗꯦꯕ ꯑꯗꯣ ꯅꯪ ꯅꯪ ꯆꯦ ꯉꯥꯡꯉꯤꯕ
ꯃꯨꯁꯨ ꯃꯨꯑꯦ ꯑꯗꯨꯒ ꯗꯥꯛꯁꯤꯡꯁꯨ ꯂꯣꯏ ꯐꯖꯅ ꯎꯅꯦ ꯍꯥꯏꯒꯤ ꯍꯣ ꯅꯠꯇꯦ ꯚꯕꯤꯗꯤꯑꯣ ꯀꯣꯜꯗ ꯑꯁ ꯁꯝꯅ ꯌꯥꯗꯕ ꯑ ꯌꯥꯗ ꯔꯦ ꯁꯀꯁꯦ
ꯑꯦ ꯁꯝꯅ ꯈꯖꯕ꯭ꯔꯥꯅꯦ
ꯁꯅ ꯐꯖꯔꯗꯤꯗꯥ ꯍꯂꯦꯗꯤ
ꯑꯗꯨꯗꯤꯁꯨ ꯑꯗꯨꯗꯤ ꯅꯪꯁꯨ ꯇꯨꯝꯅꯤꯡꯕ ꯃꯥꯜꯂꯦꯅ
ꯎꯝ ꯇꯨꯝꯗ꯭ꯔꯣ ꯅꯣꯏ
ꯑꯥ
ꯇꯨꯝꯗꯕ꯭ꯔꯣ ꯅꯣꯏꯗꯤ
ꯑ ꯇꯨꯝꯗ꯭ꯔꯦ ꯑꯩꯈꯣꯏꯗꯤ ꯣꯡꯌꯥꯜꯐꯥꯎ ꯑꯗꯨꯝ ꯇꯨꯡꯗꯕꯤꯗ ꯐꯣꯟ ꯉꯥꯛꯇ ꯌꯦꯡꯒꯗꯔꯤꯕꯅꯤ
ꯇꯃꯁ ꯀꯣꯁꯨ ꯁ ꯇꯕꯅꯤꯅ ꯇꯅꯤ
ꯎꯝ ꯃꯊꯪ ꯊꯥꯗꯒꯤ ꯆꯠꯄ ꯍꯧꯔꯅꯤ ꯆꯠꯄꯕꯨꯗꯤ
ꯀꯩꯅꯣ ꯅꯣꯏ ꯁ꯭ꯀꯨꯜ ꯀꯥꯕ ꯍꯧꯔꯤꯕꯣ ꯅꯣꯏꯅ ꯆꯠꯇꯕ꯭ꯔꯣ ꯀꯔꯤꯔꯣ
ꯑꯩꯈꯣꯏꯅ ꯆꯠꯇꯕ ꯍꯧꯖꯤꯛ ꯀꯥꯗꯤ ꯀꯥꯕ ꯍꯧꯗ꯭ꯔꯤꯗ ꯍꯧꯖꯤꯛꯀꯥꯎ ꯑꯩꯈꯣꯏꯗꯤ ꯃꯊꯛꯇ ꯃꯊꯛꯇ ꯇꯧꯕꯅꯤꯅꯤꯀꯣ
ꯎꯝ ꯑꯩꯈꯣꯏ ꯏꯅꯥꯎꯅꯨꯄꯥ ꯑꯃꯗꯨꯒ ꯀꯥꯃꯤꯟꯅꯕ꯭ꯔꯅ
ꯎ ꯈꯪꯗꯦ ꯑꯩ ꯀꯩꯁꯀꯨꯗꯨꯁꯨ ꯈꯪꯗꯕ
ꯅꯪ ꯀꯗꯗ
ꯍꯥꯎꯖ ꯎꯝ ꯃꯊꯛꯇꯅꯦꯕ ꯅꯍꯥꯟ ꯀꯥꯕ ꯏꯁ꯭ꯀꯨꯜꯗꯨ ꯅꯠꯇꯕ
ꯎꯝ ꯑꯗꯨꯗꯤ ꯀꯗꯥꯏꯗ ꯂꯥꯏꯒꯅꯤ ꯑꯗꯨꯗꯤꯅꯪ
ꯃꯊꯇ ꯂꯩꯈ꯭ꯔꯅꯤ ꯑꯥ ꯃꯊꯇ
ꯎꯝ ꯎꯝ
ꯑꯗꯨꯅꯦꯕ ꯅꯪꯗꯤ
ꯑꯩꯗꯤ ꯑꯁꯤꯗꯀꯥꯔꯁꯤꯗꯤ
ꯑꯣ ꯀꯥꯕ ꯂꯣꯏꯈ꯭ꯔꯗꯤ ꯑꯗꯨꯝ ꯀꯩ ꯇꯧꯔꯤꯅꯤ
ꯊꯕꯛꯁꯨꯕꯆꯠꯂꯅꯤ ꯑꯩꯁꯨ
ꯀꯩ ꯊꯧꯕꯛ
ꯄꯩꯁꯥ ꯇꯥꯟꯕ ꯆꯠꯀꯅꯤ
ꯆꯂꯣ ꯆꯂꯣ ꯐꯖꯥꯅ ꯇꯥꯡꯒꯖꯕꯅꯤ
ꯄꯩꯁꯥ ꯇꯥꯟꯅꯤꯡꯗꯔꯦ ꯄꯩꯁꯥ ꯇꯥꯟꯕꯆꯠꯅꯤ ꯁꯤꯇ꯭ꯋꯦꯜ
ꯎꯝ ꯑꯩꯗꯤ ꯍꯧꯖꯤꯛ ꯐꯥꯎꯗ ꯍꯧꯖꯤꯛ ꯍꯧꯖꯤꯛꯅ ꯑꯃꯨꯛ ꯇꯥꯟꯕ ꯍꯧꯔꯦꯗ
ꯇꯥꯟꯕ ꯌꯥꯏꯌꯦꯅ ꯏꯁ꯭ꯀꯨꯜꯗꯨ ꯐꯖ ꯀꯥꯗ꯭ꯔꯗꯤ
ꯍꯧꯖꯤꯛꯁꯨ ꯑꯗꯨꯝ ꯇꯥꯟꯒꯗꯕꯅꯤ
ꯎꯝ ꯑꯁꯦ ꯇꯨꯝꯅꯤꯡꯉꯦ ꯅꯪꯁꯨ ꯇꯨꯝꯅꯤꯡꯕ ꯃꯥꯜꯂꯦ
ꯇꯨꯝꯅꯤꯡꯉꯦ ꯇꯨꯝꯒꯅꯤ
ꯀꯩꯗꯧꯁꯤꯔꯣ ꯈꯪꯗ꯭ꯔꯦ ꯍꯟꯇꯛ ꯃꯔꯛꯁꯤ ꯁꯥꯃꯟꯕꯩ
ꯍꯟꯗꯛ ꯃꯔꯛꯁꯦ ꯈꯪꯗ꯭ꯔꯦ
ꯍꯥꯥ
ꯍꯟꯗꯪ ꯃꯁꯛ ꯍꯟꯗꯛ ꯃꯔꯛ
ꯎꯝ
ꯅꯣꯟ ꯌꯥꯝ ꯂꯩꯌꯦ ꯀꯅꯥ ꯀꯅꯥꯔꯥ ꯈꯪꯗꯦ
ꯎꯝ
ꯑꯣꯏꯗꯕ ꯈꯛꯇꯪ ꯊꯥꯔꯛꯀꯅꯤ ꯊꯥꯔꯛꯑꯁꯨ ꯃꯤꯅ ꯂꯧꯕ ꯌꯥꯗꯕꯗꫭ ꯈꯠ ꯄꯩ ꯌꯥꯗꯕ ꯃ ꯈꯠꯇ
ꯎꯝ ꯊꯥꯔꯛꯀꯅꯨ ꯍꯥꯏꯌꯨ ꯑꯗꯨ
ꯈꯣꯏ ꯄꯥꯕꯨꯡ ꯒꯤ ꯃꯁꯛꯊꯤꯕꯁꯨ ꯌꯥꯝ ꯌꯥꯎꯏꯤ
ꯅꯊꯟꯗ ꯂꯩꯕ꯭ꯔꯣ
ꯂꯩꯌꯦ ꯏꯃꯟꯕꯤꯁꯨ
ꯎꯝ ꯃꯈꯣꯟꯒ ꯑꯝꯇ ꯇꯥꯗ꯭ꯔꯦꯀꯣ ꯒ꯭ꯌꯥꯟ ꯌꯥꯝ ꯇꯥꯕꯃꯥꯜꯂꯦ ꯃꯥꯗꯤ
ꯌꯥꯝ ꯇꯥꯕꯅꯤ ꯅꯪ ꯈꯪꯗꯕ꯭ꯔꯣ
ꯎꯝ ꯈꯪꯗ꯭ꯔꯦꯅꯦ
ꯈꯪꯖꯤꯜꯂꯣ ꯉꯁꯤꯅ ꯈꯪꯗꯕꯗꯣ
ꯋꯥꯔꯤ ꯂꯤꯌꯣ ꯅꯪꯁꯨ ꯀꯔꯤꯔ
ꯀ꯭ꯔꯤꯋꯔꯤ ꯂꯤꯕꯤꯁꯤ ꯍꯥꯏꯕ꯭ꯔꯣ ꯅꯪꯒꯤ
ꯌꫭꯡꯒꯤ ꯋꯥꯔꯤ ꯂꯤꯌꯣ
ꯌꯣꯡꯁꯨ ꯎꯅꯕꯗꯅ ꯑꯩ ꯀꯃꯥꯏꯅ ꯌꫭꯡꯒꯦ ꯋꯥꯔꯤꯗꯤ ꯅꯣꯏꯅ ꯍꯥꯟꯅ ꯆꯠꯂꯤꯗꯨꯗꯤ ꯇꯨꯂꯤꯔꯥꯎ
ꯀꯥꯏꯗ ꯑꯣ ꯑꯣ ꯑꯣ ꯈꯪꯉꯦ ꯈꯪꯉꯤ ꯈꯪꯉꯤ ꯑꯗꯨ ꯅꯨꯃꯤꯠ ꯇꫭ ꯀꯩ ꯅꯨꯃꯤꯠꯅꫭ ꯈꯪ ꯀꯥꯎꯕꯨ ꯀꯥꯎꯈ꯭ꯔꯦꯗ ꯑꯣ ꯑꯣꯏꯔꯝꯒꯅꯤ ꯑꯗꯨ ꯅꯨꯃꯤꯠꯇꯨ ꯑꯁ ꯌꯣꯡꯒ ꯌꯥꯝꯃꯤꯅꯦ
ꯑꯗ
ꯖꯨ ꯍꯥꯏꯕ꯭ꯔꯥ ꯆꯠꯄꯅꯦꯕ ꯂꯩꯗꯅ ꯑꯗꯣ
ꯎꯝ
ꯑꯁ ꯌꯥꯝ ꯂꯝꯍꯦꯜꯂꯤꯦꯅ ꯃꯗꯨꯒꯤ ꯌꯣꯡꯗꯣ ꯂꯥꯎꯣꯡ ꯎꯝ ꯂꯥꯎ ꯈꯣꯡꯉꯒ ꯑꯗꯨꯝ ꯇꯥꯅꯤꯡꯗꯕꯅ ꯑꯗꯨꯅꯦꯕ ꯏꯃꯥꯟꯅꯕꯒ ꯌꯥꯝ ꯆꯠꯄꯅꯦꯕ ꯣꯡ ꯌꯦꯣꯡꯁꯨ ꯌꯦꯡꯉꯦ ꯀꯩ ꯀꯔꯣꯁꯨ ꯌꯦꯡꯉꯦꯕ
ꯎꯝ
ꯂꯤꯟꯅ ꯆꯥꯎꯕꯒꯨꯝꯕꯗꯨ
ꯅ ꯌꯥꯝ ꯆꯥꯎꯔꯕꯣ ꯑꯗꯨ
ꯆꯥꯎꯔꯦꯗ ꯑꯅꯤꯔ ꯑꯍꯨꯝꯔꯥ ꯃꯨꯉꯗ ꯃꯥꯗꯤꯦ ꯃ ꯆꯨꯗ
ꯃꯨꯋꯦ
ꯎꯝ ꯈꯔ ꯃꯨꯑꯣꯕ ꯀꯣꯟ ꯇꯧ ꯁꯦꯡꯅ ꯎꯗꯦꯕ ꯃꯣꯏꯗꯣ ꯒ꯭ꯂꯥꯁ ꯃꯦꯁꯦꯟꯗꯣ
ꯎꯝ ꯑꯩꯈꯣꯏꯒꯤ ꯑꯩꯈꯣꯏꯒꯤꯗꯤ ꯐꯖꯗ ꯅꯤ ꯃꯤ ꯃꯄꯥ ꯂꯝꯒꯤꯅ ꯐꯖꯕ
ꯎꯝ
ꯑꯁ ꯊꯦꯡꯅ ꯇꯨꯝꯕꯤꯕꯒꯤꯔ ꯈꯪꯗꯦ ꯏꯥꯁꯦ ꯅꯣꯔꯃꯦꯜ ꯂꯥꯛꯇꯦ
ꯎꯝ ꯑꯗꯨꯅꯦ ꯇꯨꯝꯗ꯭ꯔꯗꯤ ꯑꯗꯨꯝ ꯇꯧꯅꯦ
ꯃꯦꯟ ꯇꯥꯅꯦꯦ
ꯃꯃꯥꯟ ꯇꯗ
ꯃ ꯃꯥ ꯗꯗꯦꯒꯤ ꯃ ꯗꯗ ꯍꯥꯏꯔ
ꯎꯝ ꯍꯡꯗꯤ ꯀꯥꯏꯆ ꯀꯦꯔ ꯑꯗꯨꯗꯤ
ꯌ ꯂꯩ ꯍꯥꯏꯒꯦꯔꯣ ꯅꯗꯤ
ꯎꯝ ꯑꯩꯗꯤ ꯑꯗꯨꯝ ꯂꯩꯩꯅ
ꯍꯥꯥ
ꯑꯩꯗꯤ ꯑꯗꯨꯝ ꯂꯩꯒꯅꯤꯅ
ꯎꯝ ꯑꯌꯣ
ꯍꯪꯦ ꯆꯀꯗꯣ
ꯉ ꯂꯩꯇꯦ ꯑꯗꯨꯝ ꯂꯩ ꯂꯩꯁꯨ
ꯗꯦ ꯑꯣꯏ ꯁꯦꯇꯔꯗꯦ ꯊꯪꯖꯥꯅꯤꯅꯦ ꯍꯌꯦꯌꯦ ꯅꯨꯃꯤꯠꯁꯦ ꯌꯥꯝ ꯊꯨꯅ ꯂꯥꯛꯏꯅꯦ
ꯊꯕꯛ ꯁꯨꯗꯕꯒꯤ ꯑꯗꯨꯝ ꯂꯦꯜꯂꯒ ꯂꯩꯕꯒꯤ ꯊꯕꯛꯀꯨꯝꯕ ꯁꯨꯔꯗꯤꯀꯣ ꯑꯁ ꯏꯁꯇꯥꯇꯞꯅꯦ ꯅꯨꯡꯉꯥꯏꯅ ꯂꯩꯕꯒꯤ ꯊꯨꯅ ꯂꯥꯛꯄ ꯃꯇꯝꯗꯨꯁꯨ ꯀꯣ
ꯑꯣ ꯅꯣꯡ ꯆꯨꯔꯤꯗꯤ ꯐꯔꯅꯤꯗ ꯍꯧꯖꯤꯛꯇꯣ ꯅꯣꯡꯃꯝ ꯂꯥꯛꯑꯦꯕ ꯆꯨꯒꯗ꯭ꯔꯥ ꯈꯪꯗꯦ
ꯆ